ꯎꯝ ꯍꯜꯂꯣ ꯅꯨꯡꯉꯥꯏꯔꯤꯕꯔꯤꯕ ꯅꯨꯡꯉꯥꯏꯔꯤꯕꯔꯤꯕꯧ
ꯇꯥꯢꯌꯦ ꯅꯪꯗꯤ
ꯅꯨꯡꯉꯥꯏꯔꯤꯌꯦ ꯅꯨꯡꯉꯥꯏꯔꯤꯌꯦ
ꯀꯨꯏꯔꯦ ꯐꯧꯅꯥꯗꯔꯤꯁꯦ
ꯆꯍꯤ ꯃꯉꯥ ꯃꯇꯨꯡꯗ ꯐꯥꯎꯅꯕ ꯃꯥꯟꯗ꯭ꯔꯣ
ꯍꯣꯏꯅꯦ ꯔꯦ ꯌꯦꯟꯁꯥꯡ ꯆꯥꯕ꯭ꯔꯣ ꯅꯪꯗꯤ
ꯑꯩꯁꯦ ꯌꯦꯟ ꯃꯈꯣꯡ ꯆꯥꯏꯌꯦ
ꯑꯣ ꯌꯦꯟ ꯃꯨꯈꯣ
ꯌꯦꯁ
ꯏꯃꯀ ꯑꯣ ꯑꯇꯩꯗꯤ ꯊꯝꯗ꯭ꯔꯣ ꯑꯂꯨꯒꯨꯝꯕ ꯊꯝꯗ꯭ꯔꯣ
ꯇ ꯀꯩꯅꯣ ꯆꯝꯐꯨꯠ ꯑꯃ ꯏꯁꯀ꯭ꯋꯥꯁ ꯆꯝꯐꯨꯠ ꯑꯃ
ꯑꯥ
ꯑꯗꯨꯒꯒ
ꯃꯤꯗꯤ ꯏꯟꯖꯥꯡ ꯑꯍꯥꯎꯕ ꯈꯛꯇ ꯆꯥꯏꯀꯣ ꯍꯥꯏꯗꯤ ꯃꯅꯥ ꯈꯜꯛꯇ ꯆꯥꯏ ꯉꯁꯤꯁꯨ ꯍꯪꯒꯥꯝ ꯆꯥꯏꯌꯦ ꯑꯩꯗꯤ
ꯑꯁ ꯃꯥꯥꯏꯇꯦꯗ ꯌ ꯌꯨꯝ ꯌꯨꯝ ꯅꯛꯅ ꯂꯩꯔꯝꯗꯦ ꯏꯟꯁꯥꯡ ꯊꯤꯟꯕꯤꯕ ꯌꯥꯕ
ꯑ ꯄꯥꯏ ꯂꯑꯇꯦ ꯅꯪꯗꯤ ꯑ ꯂꯥꯏꯟ ꯀꯦ
ꯎꯝ
ꯎꯝ
ꯑꯗꯨ ꯀꯔꯤ ꯀꯔꯤ ꯇꯧꯔꯤꯒꯦ ꯆꯍꯤ ꯃꯔꯤ ꯃꯉꯥ ꯊꯦꯡꯅꯗꯕꯕꯁꯤꯕꯣ
ꯎꯝ ꯑꯩꯗꯤꯀꯣ ꯀꯣꯟ ꯀꯣꯟ ꯊꯦꯡꯉꯒ ꯐꯤ ꯁꯨꯔꯦ ꯑꯗꯨꯒ
ꯎꯝ
ꯎꯝ ꯋꯥꯏ ꯇꯥꯏꯔꯦ ꯁꯤꯠꯂꯦ ꯁꯤꯒꯨꯝꯕ ꯀꯛꯄ ꯇꯧꯔꯒ ꯂꯩꯌꯦ ꯄꯩꯁꯥꯁꯨ ꯇꯥꯟꯗꯦꯗꯤ ꯐ
ꯌꯥꯏ ꯌꯥꯏ ꯀꯥꯏꯗꯦ ꯀꯥꯏꯗꯦ
ꯅꯪꯗꯤ ꯀꯔꯤ ꯇꯧꯔꯒ ꯂꯩꯕ꯭ꯔꯣ
ꯑꯍ ꯀꯨꯏꯔꯦ ꯍꯧꯖꯤꯛꯇꯤ ꯑꯩ ꯑꯩꯒꯤ ꯌꯨꯝꯗ ꯑꯩꯒꯤ ꯏꯃꯥꯟꯅꯕꯤ ꯑꯃ ꯑꯅꯤ ꯑꯍꯨꯝ ꯂꯩꯔꯒ ꯀꯣꯜ ꯇꯧꯔꯦ ꯂꯩ
ꯑ ꯀꯣ ꯀꯣꯜ ꯁꯦꯟꯇꯔꯁꯦ ꯌꯥꯝ ꯀꯥꯟꯅꯔꯤꯅ ꯍꯟꯗꯛꯇꯤ ꯑꯩꯗꯃꯛ
ꯍꯣꯏ ꯎꯝ ꯑꯥ ꯅꯪ ꯅꯪ ꯁꯨꯇꯤ ꯑꯣꯏ ꯍꯥꯏꯕꯗꯣ ꯅꯨꯃꯤꯠ ꯀꯌꯥ ꯑꯣꯏꯅꯤ ꯍꯥꯏꯕ꯭ꯔꯣ
ꯁꯤ ꯖꯨꯂꯥꯏꯗꯤ ꯄꯨꯂꯞ ꯑꯣꯏꯈ꯭ꯔꯅꯤ
ꯑꯩ ꯅꯨꯡꯉꯥꯏꯌꯦ ꯑꯁ ꯃꯤꯗꯤ ꯅꯨꯡꯉꯥꯏꯅ
ꯅꯨꯡꯉꯥꯏꯇꯦ ꯅꯨꯡꯉꯥꯏꯇꯦ
ꯎꯝ
ꯅꯨꯡꯉꯥꯏꯕ ꯃꯥꯟꯕ ꯋꯥꯅꯦ ꯎꯝ
ꯊꯕꯛꯇꯤ ꯁꯨꯇꯤ ꯂꯩꯥꯇꯦ ꯅꯨꯡꯇꯤꯒꯤ ꯑꯗꯨꯝ ꯇꯧꯕꯅꯦ
ꯊꯕꯛ ꯆꯤꯟꯕꯅ ꯐꯠꯇ꯭ꯔꯣ ꯑꯗꯣ ꯊꯕꯛ ꯆꯤꯟꯕꯅ ꯐꯕ ꯅꯠꯇ꯭ꯔꯣ
ꯍꯣꯏ ꯐꯥꯏꯌꯦ ꯐ꯭ꯔꯤꯗ ꯂꯕꯗꯤ ꯐꯠꯇꯦꯗ
ꯊꯕꯛ ꯆꯤꯜꯂꯗꯤ ꯏꯃꯥꯅ ꯍꯥꯏꯔꯝꯅ ꯊꯕꯛ ꯆꯤꯜꯂꯗꯤ ꯋꯥꯈꯜ ꯐꯠꯇꯕ ꯌꯥꯝ ꯈꯜꯂꯦ ꯊꯕꯛ ꯍꯜꯂꯣꯏ ꯑꯣꯏꯅ
ꯑꯣ ꯍꯣꯢ ꯆꯨꯝꯃꯦ ꯍꯦ ꯍꯦ ꯑꯦ ꯏꯊꯥꯟꯇ ꯐ꯭ꯔꯤꯗ ꯂꯥꯛꯔꯗꯤꯀꯣ ꯑꯩꯈꯣꯏ ꯋꯥꯈꯜꯗ ꯆꯠ ꯆꯠꯊꯑꯒ ꯗꯤꯄ꯭ꯔꯦꯁ ꯇꯧꯔꯒ ꯂꯩꯗꯣꯏꯅꯤ ꯑꯩꯈꯣꯏꯁꯦ
ꯎꯝ ꯑꯗꯨ ꯅꯨꯄꯤꯗꯤ ꯀꯔꯤ ꯗꯤꯄ꯭ꯔꯦꯁ ꯇꯧꯅꯤꯡꯉꯥꯏ ꯂꯩꯕ꯭ꯔꯣꯅꯦ
ꯑꯩ ꯌꯥꯝ ꯂꯩꯌꯦ ꯌꯥꯝ ꯂꯩꯌꯦ ꯑꯩꯈꯣꯏꯒꯤ ꯀꯦꯔꯤꯌꯔꯒꯤ ꯁ ꯑꯣꯏꯕ ꯌꯥꯏꯌꯦ ꯑꯇꯩ ꯑꯇꯩꯁꯨ ꯅꯨꯄꯥ ꯐꯪꯡꯅꯤꯡꯉꯥꯏꯁꯨ
ꯑꯆꯥꯆꯥ ꯅꯪꯒꯤ
ꯇꯞ ꯃꯅꯤ
ꯅꯨꯄꯥꯗꯨ ꯐꯪꯗ꯭ꯔꯤꯕꯣ
ꯐꯪꯗ꯭ꯔꯤꯌꯦ
ꯑꯦ ꯈꯔ ꯋꯥ ꯃꯥꯜꯂꯦꯗ ꯐꯪꯕ
ꯆꯍꯤ ꯑꯍꯨꯝ ꯃꯔꯤ ꯐꯥꯎ ꯐꯪꯗ꯭ꯔꯦ ꯀꯃꯥꯏꯅ ꯇꯧꯅꯤ ꯑꯩꯁꯦ
ꯐꯪꯕ ꯋꯥ ꯃꯥꯜꯂꯦꯗ ꯑꯗꯨꯗꯤ
ꯑꯥ ꯍꯥꯍꯥ ꯑꯦ
ꯅꯪ ꯅꯪ ꯅꯪ ꯑꯗꯨꯗꯤ ꯋꯥꯡꯉꯒ ꯁꯛ ꯊꯤꯔꯁꯨ ꯌꯥꯏ ꯍꯥꯏꯕꯅꯦꯕ
ꯎꯝ
ꯑꯗꯨ ꯅꯪꯅ ꯎꯕꯨꯗꯤ ꯑꯦ ꯅꯠꯇ꯭ꯔꯒ ꯂꯩꯕꯨꯗꯤ ꯋꯥꯡꯉꯒ ꯁꯛ ꯐꯖꯕ ꯑꯃꯨꯛꯇ ꯂꯩꯈ꯭ꯔꯕꯖꯠꯂꯣ
ꯅꯠꯇꯦꯗ ꯁꯛ ꯐꯖꯥꯔꯗꯤꯀꯣ ꯅꯦꯝꯕ
ꯑꯣ
ꯑꯗꯨꯒꯥꯅꯦꯕ
ꯑꯗꯨꯕꯨ ꯑꯅꯤꯃꯛ ꯑꯅꯤꯃꯛ ꯑꯅꯤꯃꯛ ꯌꯥꯎꯗ꯭ꯔꯦꯅꯦ ꯑꯩꯈꯣꯏꯁꯦ ꯑꯃꯨꯛꯀ
ꯅꯪꯗꯣ ꯑꯣꯢꯔꯝꯒꯅꯤ ꯈꯪꯉꯦ
ꯑꯗꯨꯅꯦ ꯑꯅꯤꯃꯛ ꯌꯥꯗ꯭ꯔꯦꯕ ꯑꯃ ꯑꯃ ꯗꯤ ꯌꯥꯎꯋꯦ ꯃꯥꯗꯤ ꯁꯛꯊꯤꯕꯗꯤ ꯌꯥꯎꯋꯦ ꯃꯥꯥꯗꯗꯤ ꯌꯥꯎꯗ꯭ꯔꯦ
ꯑꯃ ꯌꯥꯔꯗꯤ ꯌꯥꯏꯌꯦ
ꯑ
ꯑꯩꯈꯣꯏ ꯑꯣꯏꯅꯔꯁꯤꯔ ꯑꯗꯨꯗꯤ
ꯑꯗꯕꯣ
ꯊꯤꯕꯗꯣ ꯌꯥꯏꯑꯦ ꯑꯗꯣ ꯑꯃ ꯌꯥꯎꯔꯗꯤ ꯌꯥꯏꯅ
ꯎꯝ ꯑꯗꯨꯗ ꯅꯪ ꯅꯪꯅ ꯈ꯭ꯋꯥꯏꯗ ꯄꯥꯝꯕꯗꯤ ꯑꯋꯥꯡꯕꯗꯨꯅꯦ ꯍꯥꯏꯅ ꯈꯪꯉꯦꯕ
ꯑ ꯌꯥꯔꯗꯤ ꯌꯥꯏꯌꯦ ꯍꯥꯏꯕ ꯌꯥꯏꯀꯣ
ꯌꯥꯏ
ꯅꯪꯗꯤ ꯀꯔꯤ ꯅꯨꯄꯤ ꯄꯥꯝꯕ꯭ꯔꯥ ꯑꯗꯨꯗꯤ
ꯑꯩꯗꯤ ꯅꯨꯄꯤ ꯇꯦꯟꯕ ꯄꯥꯝꯃꯦ ꯅꯨꯄꯤ ꯇꯦꯟꯕ ꯄꯥꯝꯃꯦ ꯐꯒꯤ ꯇꯝꯅꯦ ꯐꯒꯤ ꯇꯝꯅꯦ ꯁ ꯊꯤꯕꯅꯤꯅ ꯅꯨꯄꯤ ꯅꯨꯄꯤ ꯐꯖꯕ ꯄꯥꯝꯃꯤꯅꯦ
ꯁꯛ ꯊꯤꯕ ꯍꯥꯏꯕ꯭ꯔꯥ
ꯁꯛꯊꯤꯝꯅꯦ ꯅꯅꯨꯄꯤꯤꯖꯕ ꯄꯥꯝꯃꯦꯕ
ꯍꯣꯏꯅꯦ ꯀꯩꯅꯕꯨ ꯁꯛ ꯊꯤꯕꯥ ꯄꯥꯝꯗꫭꯏꯅꫭ ꯐꯖꯕ ꯐꯖꯥꯕ ꯈꯛꯇꯕꯃꯦ
ꯁꯛ ꯐꯖꯔꯗꯤ ꯐꯖꯕ ꯀꯩꯅꯣ ꯇꯧꯕ ꯌꯥꯕ
ꯋꯥꯡꯕ ꯄꯥꯝꯕ꯭ꯔꯗꯥꯡꯁꯨꯣ
ꯑꯩꯗꯤ ꯑꯗꯨꯒꯨꯝꯕꯃꯛꯇꯤ ꯂꯩꯇ꯭ꯔꯦ
ꯑꯦ ꯍꯥꯏꯅ
ꯑꯩꯗꯤ ꯀꯔꯤ ꯍꯥꯏꯅꯤ ꯏꯃꯥꯕꯨ ꯌꯣꯛꯄ ꯌꯥꯕ ꯐꯖꯅ ꯁꯦꯕꯥ ꯇꯧꯕꯤꯕ ꯑꯗꯨꯒ ꯈꯔ ꯁ꯭ꯃꯥꯔꯠ ꯑꯣꯏꯕ ꯏꯁꯃꯥꯠ ꯑꯣꯏꯕ ꯍꯥꯏꯕꯗꯤ ꯋꯥ ꯋꯥ ꯆꯄꯦꯠ ꯆꯄꯦꯠ ꯉꯥꯡꯗꯕꯤ ꯃꯤꯒꯤ ꯌꯨꯝ ꯆꯠꯂꯒ
ꯎꯝ
ꯑꯗꯨꯒꯨꯝꯕ ꯂꯩꯇꯕ ꯁ꯭ꯃꯥꯔꯠ ꯑꯣꯏꯕ ꯍꯥꯏꯕꯁꯤ ꯁꯤꯅ ꯃꯤ ꯃꯃꯥꯡꯗ ꯊꯣꯛꯂꯒ ꯋꯥ ꯉꯥꯡꯕ ꯍꯩꯕꯀꯣ
ꯎꯝ ꯎꯝ
ꯎꯝ ꯑꯗꯨꯒꯨꯝꯕ ꯄꯥꯝꯃꯤ
ꯑ ꯑꯁ ꯑꯩꯉꯣꯟꯗꯗꯤ ꯌꯥꯎꯋꯦ ꯑꯗꯨꯗꯣ
ꯑꯗꯨꯗꯤ
ꯀ ꯊꯥ ꯑꯃꯅ ꯁꯤ
ꯑ
ꯌꯥꯏꯗ ꯌꯥꯏꯗ ꯑꯗꯨ ꯑꯗꯨ ꯀ ꯗꯗ
ꯎꯝ
ꯑꯗꯨ ꯑꯗꯨꯕꯨꯗꯤ ꯂꯥꯛꯂꯒ ꯇꯥꯛꯄꯤꯕ ꯌꯥꯏꯗ
ꯍꯆꯦ ꯑꯁ ꯅꯪꯅ ꯇꯥꯔꯒꯗꯤ ꯑꯣꯏꯔꯣꯏ ꯑꯗꯨꯒꯨꯝꯕꯗꯣ ꯃꯊꯇ ꯊꯣꯛ ꯠꯇ꯭ꯔꯗꯤꯀꯣ ꯃꯤꯅ ꯁꯦꯝꯕꯗꯤ ꯑꯣꯏꯔꯣꯏ
ꯑꯦ ꯑꯣꯏꯣꯏꯅꯤꯗ ꯑꯣꯏꯣꯏꯅꯤꯗ ꯐꯖꯅ ꯇꯥꯄꯤ ꯑꯣꯏꯣꯏꯅꯤꯗ
ꯍ ꯍꯣꯏꯅꯦ ꯏꯁꯃꯥꯔꯠ ꯑꯣꯏꯕꯗꯣ ꯄꯥꯝꯃꯦ ꯑꯩꯈꯣꯏꯁꯨ
ꯏꯁꯃꯥꯔꯠꯕꯨꯗꯤ ꯑꯣꯏꯌꯦ ꯑꯗꯨꯗꯤ ꯂꯩꯌꯦ
ꯑ ꯁꯥꯛꯇꯣ ꯌꯦꯡꯗꯦꯗ ꯑꯩꯅ ꯁꯦꯡꯕ ꯍꯥꯏꯔꯗꯤꯀꯣ ꯃꯒꯨꯟ ꯂꯩꯥꯏꯔꯒ ꯀꯣ ꯝ ꯑꯗꯨꯗꯣ ꯎꯝ ꯑꯗꯨꯗꯣ ꯄꯥꯝꯃꯤꯗ ꯔꯦꯁꯄꯣꯟꯁꯤꯕꯜ ꯇꯥꯎꯕ ꯍꯥꯏꯕ
ꯎꯝ ꯑꯗꯨꯒꯨꯝꯕꯗꯤ ꯌꯥꯎꯋꯦ ꯂꯣꯏꯅ
ꯑ
ꯑꯗꯨꯕꯨ ꯂꯨꯍꯣꯡꯡꯂꯣꯝꯗ ꯌꯧꯔꯣꯏꯅꯦ ꯁꯠ ꯂꯨꯍꯣꯡꯒ꯭ꯔꯁꯦ ꯍꯥꯏꯔꯁꯨ ꯌꯥꯗꯦꯔꯣ ꯂꯨꯍꯣꯡꯡꯂꯣꯝꯗ ꯀꯗꯥꯏ ꯌꯥꯎꯔꯕ
ꯑꯦ ꯅꯪꯗꯤꯀꯣ ꯅꯪꯗꯤ ꯑꯣꯖꯥ ꯑꯣꯏꯕꯅꯤꯅ ꯏꯁꯃꯥꯔꯠ ꯑꯣꯏꯒꯅꯦꯕ ꯈꯪꯉꯤ ꯏꯁꯇꯨꯗꯦꯟꯁꯤꯡꯕꯨ ꯇꯦꯛꯀꯀꯥꯎ ꯑꯣꯏꯕ ꯍꯩ ꯍꯥꯏꯔꯔꯤꯅꯤ ꯅꯪꯕꯨ
ꯎꯝ ꯑꯗꯨ ꯁ꯭ꯃꯥꯔꯠ ꯑꯣꯏꯌꯦꯕ ꯐꯔꯦ ꯏꯁꯃꯥꯔꯠ ꯑꯣꯏꯔꯦ ꯑꯗꯨ ꯌꯨꯝ ꯌꯨꯝꯗꯗꯤ ꯂꯨꯍꯣꯡꯂꯁꯤ ꯂꯨꯍꯣꯡꯡꯂꯁꯤ ꯍꯥꯏꯔꯛꯄ ꯍꯧꯔꯤꯕ
ꯑꯣ ꯃꯥ ꯆꯍꯤ ꯀꯌꯥ ꯁꯨꯈꯔ꯭ꯕꯣ
ꯑꯩ ꯇ꯭ꯋꯦꯟꯇꯤ ꯁꯤꯛꯁ
ꯑꯣ ꯇ꯭ꯋꯦꯟ ꯇ꯭ꯋꯦꯟꯇ ꯁꯤꯛꯇꯤ ꯉꯜꯂꯤꯦꯗ ꯅꯨꯄꯥꯈꯗꯤ ꯊꯥꯔꯇꯤ ꯊꯥꯔꯇꯤ ꯑꯣꯏꯔꯗꯤ ꯆꯥꯔꯦ
ꯑꯗꯨ ꯍꯣꯏ ꯍꯣꯏ ꯑꯗꯨ ꯏꯃꯥ ꯉꯇ ꯂꯩꯕꯀꯣ ꯌꯨꯝꯗ
ꯑꯣ ꯑꯣ ꯑꯣ ꯑꯣꯗ ꯑꯗꯨ ꯑꯣꯏꯔꯣꯏꯒꯤ ꯃꯥꯂꯦ ꯍꯧꯖꯤꯛꯇꯤ ꯁꯠ ꯁꯠꯊꯤꯔꯣ ꯑꯗꯨꯗꯤ
ꯍꯥꯟꯅꯗꯤ ꯂꯥꯏꯔꯤꯛ ꯇꯝꯂꯤꯉꯥꯏꯗꯗꯤ ꯂꯥꯏꯔꯤꯛꯇꯨ ꯐꯖꯅ ꯄꯥꯎ ꯁꯨꯃꯥꯏꯅ ꯇꯧꯑꯣ ꯁꯨꯃꯥꯏꯅ ꯇꯧ ꯍꯥꯏꯅ ꯍꯥꯏꯔꯛꯅꯦꯕ ꯀꯣꯜ ꯇꯧꯔꯛꯄꯁꯦ ꯍꯧꯖꯤꯛꯇꯤ ꯀꯣꯜ ꯇꯧꯔꯛꯂꯒ ꯊꯤꯔꯁꯦ ꯊꯤꯔꯁꯦ ꯍꯥꯏ ꯉꯇ ꯍꯥꯏꯔꯦ ꯂꯩꯔꯦꯕ ꯑꯩꯅꯗꯤ ꯊꯥꯔꯇꯤ ꯐꯥꯎꯗꯤ ꯂꯩꯈꯤꯒꯦꯗꯅ ꯍꯥꯏ
ꯅꯨꯄꯤꯗꯤ ꯂꯩꯕ꯭ꯔꯥ
ꯂꯩꯇꯦ ꯅꯨꯄꯤꯗꯤ
ꯏꯆꯤꯟ ꯊꯤꯔꯤꯃꯜꯂꯦ ꯅꯪꯁꯦ
ꯂꯩꯇꯦ ꯂꯩꯇꯦ ꯁꯛ ꯊꯤꯕꯒꯤ ꯂꯩꯇꯕꯅꯤꯅ ꯅꯨꯄꯤꯗꯣ
ꯎ ꯂꯥꯏꯕꯁꯤꯡꯅ ꯂꯩꯇꯦꯅ ꯑꯗꯨꯝ ꯍꯥꯏꯕꯅꯦ ꯅꯨꯄꯥꯁꯤꯡꯗꯣ
ꯑꯦ ꯑꯩꯗꯤ ꯑꯗꯨꯗꯤ ꯑꯁꯤ ꯁꯤꯤ ꯀꯣꯜ ꯁꯦꯟꯇꯔꯗ ꯍꯥꯏꯕ ꯍꯥꯏꯕ ꯅꯠꯇꯕ ꯑꯩꯗꯤ ꯀꯣꯏꯗꯤ ꯀꯣꯏꯗ꯭ꯔꯤ ꯐꯔꯤꯁꯨ
ꯀꯣꯜ ꯁꯦꯟꯇꯔꯗ ꯑꯗꯨꯗꯤ ꯅꯨꯄꯤ ꯑꯃꯨꯛ ꯊꯤꯔꯣ ꯅꯣꯏ ꯅꯣꯏꯒꯤ ꯖꯥꯇꯤꯗꯣ ꯅꯪ ꯄꯥꯝꯕ꯭ꯔꯥ ꯇ꯭ꯔꯒ
ꯎꯝ ꯏꯌꯥ ꯌꯥꯏꯗ ꯑꯩꯈꯣꯏ ꯖꯥꯇꯤꯗꯤ ꯅꯨꯄꯤꯁꯤꯡꯗꯨ ꯈꯔ ꯄꯣꯡꯉꯤꯅꯦ
ꯁꯦꯡꯅ ꯑꯈꯣꯏ ꯈꯨꯟ ꯑꯈꯣꯏ ꯈꯨꯟ ꯈꯨꯟꯗꯨꯀꯣ ꯑꯗꯨꯃꯥꯏꯅ ꯄꯣꯡꯕꯒꯤ ꯁꯔꯤ ꯌꯥꯝ ꯂꯩꯕꯅꯦ
ꯑꯣ ꯑꯩꯈꯣꯏ ꯈꯨꯟꯗꯁꯨ ꯌꯥꯝ ꯂꯩ ꯅꯨꯄꯥꯅ ꯍꯦꯟꯅ ꯌꯥꯝꯃꯦ ꯑꯩꯒꯤ ꯏꯕꯨꯡꯁꯨ ꯁꯤꯕꯤ ꯀꯦ ꯃꯥ ꯂꯥꯛꯑꯦ ꯃꯥꯗꯣ ꯆꯍꯤ ꯀꯨꯟꯊ꯭ꯔꯥ ꯑꯃ ꯁꯨꯔꯦ ꯗꯤꯁꯌꯔꯅꯀꯣ ꯃꯥꯕꯨꯁꯨ ꯃꯥꯒꯤ ꯅꯨꯨ ꯅꯨꯄꯤꯗꯣ ꯑꯪ ꯑꯣꯏꯕꯀꯣ ꯑꯩꯉꯣꯟꯗꯅ ꯆꯍꯤ ꯑꯅꯤ ꯌꯥꯡ ꯑꯣꯏꯌꯦꯕ
ꯑꯣ
ꯎ ꯃꯥꯗꯤ ꯊꯥꯔꯇꯤ ꯋꯥꯟ ꯑꯣꯏꯔꯦ ꯑꯗꯨꯒꯤ
ꯑꯠ ꯃꯥꯒꯤ ꯅꯨꯄꯤꯅ ꯀꯌꯥ ꯑꯣꯏꯕ
ꯃꯥꯒꯤ ꯅꯨꯄꯤꯅ ꯎꯝ ꯑꯩꯉꯣꯟꯗꯅ ꯆꯍꯤ ꯑꯅꯤ ꯌꯥꯡ ꯑꯣꯏꯔꯗꯤꯀꯣ ꯇ꯭ꯋꯦꯟꯇꯤ ꯇ꯭ꯋꯦꯟꯇꯤ ꯇꯨꯔꯥ ꯃꯥꯗꯧ ꯇ꯭ꯋꯦꯟꯇꯤ ꯇꯨꯅꯦ ꯃꯅꯥ ꯇꯦꯟ ꯌꯔꯁ ꯒꯦꯞ ꯂꯩꯕꯅꯦ ꯃꯣꯏꯗꯣ
ꯌꯥꯏ ꯌꯥꯏ ꯑꯗꯨꯗꯤ ꯅꯪꯅ ꯇ꯭ꯋꯦꯟꯇꯤ ꯐꯣꯔ ꯀꯣ
ꯇ꯭ꯋꯦꯟꯇꯤ ꯐꯣꯔ ꯁꯨꯗꯦ ꯇ꯭ꯋꯦꯟꯇꯤ ꯐꯣꯔ ꯑꯣꯒꯁꯇ
ꯑꯗꯨꯗꯤ ꯌꯨꯝ ꯄꯥꯜꯂꯁꯦ ꯍꯥꯏꯔꯁꯨ ꯌꯥꯔꯣꯏꯅꯦ ꯑꯃꯨꯛꯀ
ꯎꯝ
ꯑꯉꯥꯡ ꯑꯣꯏꯔꯤꯌꯦꯅꯦꯀꯣ
ꯑꯍꯣꯏ ꯎꯄꯥꯏ ꯂꯩꯇꯦ ꯃꯣꯏꯗꯣ ꯆꯍꯤ ꯑꯦꯠ ꯅꯥꯏꯟ ꯇꯦꯟ ꯉꯥꯏꯕ ꯇꯥꯔꯦ ꯑꯩꯒꯤ ꯏꯕꯨꯡꯗꯣ
ꯑꯦ ꯅꯪꯒꯤ ꯅꯪ ꯅꯪꯒꯤ ꯏꯕꯨꯡꯒꯤ ꯍꯥꯏꯕ ꯅꯠꯇꯦ ꯅꯪꯕꯨ ꯍꯥꯏ
ꯑꯩ ꯑꯩꯉꯣꯟꯗꯔꯣ ꯑꯩꯅꯦ ꯋꯥꯠꯂꯤ ꯎꯝ
ꯑꯗꯨꯅꯦꯕ ꯋꯥꯠꯂꯤ ꯍꯥꯏꯗꯤ ꯍꯥꯏꯔꯛꯅꯦꯕ
ꯁꯤ ꯅꯪ ꯁꯤꯕꯤꯀꯦ ꯍꯥꯏꯔꯥ ꯅꯣꯏꯁꯨ
ꯍꯥ
ꯍꯤꯡꯅ ꯌꯨꯝ ꯌꯨꯝ ꯄꯟ ꯑꯍꯥꯟ ꯑꯣꯏꯔꯒ ꯌꯨꯝ ꯄꯥꯟꯅꯕ ꯃꯤꯁꯤꯡꯗꯣ ꯁꯤꯕꯤꯒꯦ ꯑꯗꯨꯝ ꯍꯥꯏꯕ꯭ꯔꯥ
ꯁꯤꯕꯤꯀꯦ ꯑꯩꯈꯣꯏꯗꯤ ꯍꯥꯏꯗꯦ ꯑꯗꯨꯃꯥꯏꯅ ꯍꯥꯏꯗꯦ ꯑꯩꯈꯣꯏꯗꯤ ꯀꯩꯅꯣ ꯀꯧꯋꯦ ꯅꯨꯄꯤꯁꯤꯡꯗꯀꯣ ꯅꯨꯄꯤꯁꯤꯡ ꯥꯄꯥꯟꯗꯕ ꯈꯣꯏꯗꯣ ꯇꯥꯏꯒꯔ ꯀꯧꯋꯦ
ꯇꯥꯏꯒꯔ ꯀꯔꯤꯒꯤ
ꯌꯥꯝ ꯁꯥꯊꯤꯅ ꯑꯗꯨ ꯃꯣꯏ ꯑꯉꯥꯡ ꯂꯩꯇꯝꯅꯤꯅ